ꯍꯜꯂꯣ ꯎꯝ
ꯑꯥ ꯆꯥꯛꯆꯥꯥꯕ ꯂꯣꯏꯔꯒ ꯄ꯭ꯂꯦꯠꯁꯤꯡꯗꯣ ꯐꯦꯡꯕ ꯂꯣꯏꯔ ꯂꯩꯌꯦ
ꯀꯔꯤ ꯆꯥꯕ꯭ꯔꯣ ꯍꯧꯖꯤꯛꯄꯨ?
ꯗꯨꯝ ꯂꯥꯝꯕꯒꯤ ꯆꯕꯅꯤꯗ꯫
ꯍꯥꯎꯇꯕ ꯏꯟꯁꯥꯡꯕꯨ ꯀꯌꯥꯃꯨꯛ ꯆꯥꯒꯦ ꯍꯥꯏꯕꯅꯣ?
ꯏꯁ ꯍꯥꯎꯕ꯭ꯔꯥ ꯍꯥꯎꯇꯕ꯭ꯔꯥ ꯍꯥꯏꯕꯗꯨ ꯅꯪ ꯈꯪꯕ꯭ꯔꯅꯦ ꯈꯪꯁꯨ ꯈꯪꯗ꯭ꯔꯒ꯫
ꯏꯟꯁꯥꯡꯗꯨ ꯈꯔ ꯍꯥꯎꯔꯗꯤ ꯗꯨꯝ ꯆꯥꯕ ꯌꯥꯕ ꯅꯪꯒꯤꯗꯤ ꯗꯥꯜ ꯗꯥꯜꯒꯨꯝꯕ ꯅꯠꯇ꯭ꯔꯒ ꯅꯪꯒꯤꯗꯣ ꯍꯥꯎꯇꯕ ꯉꯥꯛꯇ
ꯍꯥꯎꯋꯦ ꯈꯨꯍꯥꯎ ꯑꯃꯥ ꯇꯧꯋꯦ ꯅꯣꯏꯗꯤ ꯅꯪꯗꯤ ꯀꯩꯗꯧꯔꯤꯅꯣ ꯂꯣꯏꯗ꯭ꯔꯤꯕ꯭ꯔꯥ ꯅꯪꯒꯤ ꯊꯥꯕꯛ
ꯋꯥꯠꯂꯤ ꯌꯥꯝ ꯋꯥꯠꯂꯤ꯫
ꯅꯍꯥꯟꯗꯤ ꯀꯩꯅꯣ ꯈꯔꯥ ꯉꯟꯅꯥ ꯆꯠꯄ ꯅꯠꯇ꯭ꯔꯣ
ꯑꯗꯣ ꯉꯁꯤꯗꯤ ꯈꯔꯥ ꯊꯦꯡꯅꯥ ꯆꯠꯀꯦ ꯇꯧꯕ꯫ ꯎꯝ
ꯌꯥꯏꯅꯦ ꯑꯗꯨꯁꯨ
ꯅꯥꯊꯟꯗꯥ ꯂꯩꯕ꯭ꯔꯣ ꯍꯧꯖꯤꯛꯗꯤ?
ꯌꯦꯁ ꯏꯊꯟꯗꯥ ꯂꯩꯕꯒꯤ ꯀꯣꯜ ꯇꯧꯔꯛꯄꯥꯅꯤꯅꯦ ꯏꯊꯟꯗꯥ ꯂꯩꯇ꯭ꯔꯥꯗꯤ ꯇꯧꯕ ꯌꯥꯔꯣꯏꯅꯦ꯫ ꯃꯤ ꯂꯥꯛꯀꯅꯤ
ꯅꯨꯡꯉꯥꯏꯕ꯭ꯔꯣ ꯑꯗꯨ?
ꯅꯨꯉꯥꯏꯔꯦ ꯏꯊꯟꯗꯥ ꯂꯩꯔꯗꯤ ꯑꯩꯅꯥ ꯉꯥꯡꯅꯤꯡꯕꯥ ꯉꯥꯡ ꯁꯛꯅꯤꯡꯕ ꯁꯛ ꯗꯨꯝ ꯇꯧꯒꯥꯅꯤꯅ ꯀꯔꯤꯒꯤ ꯅꯣꯛꯄ꯭ꯔꯣ ꯆꯩ ꯄꯥꯝꯕꯔꯣ?